ꯎꯝ
ꯈꯠꯇꯝ ꯇꯇꯥ ꯕꯖꯦꯏ ꯇꯥꯗꯧꯔꯦ
ꯀꯔꯤ
ꯇ ꯇꯥ ꯈꯠꯇꯝ ꯕꯥꯥꯏ ꯕꯥꯢ ꯑ ꯍ
ꯎꯝ
ꯎꯝ
ꯑꯩꯈꯣꯏꯒꯤꯗꯤ ꯋꯥꯏ ꯐꯥꯏꯅꯤꯗ ꯍꯣꯁꯇꯦꯜꯒꯤꯀꯣ ꯂꯩꯕ ꯅꯨꯡꯉꯥꯏꯒ꯭ꯔꯖꯥꯅꯦ
ꯑꯦ ꯋꯥꯏꯐꯥꯏ ꯂꯩꯌꯦ ꯑꯩꯈꯣꯏꯁꯨ ꯋꯥꯏꯐꯥꯏ ꯑꯩ ꯋꯥꯏꯐꯥꯏꯗꯅꯤꯅꯦ ꯀꯩꯅꯣ ꯄꯥꯏꯔꯤꯖꯦ ꯑꯗꯨꯅ ꯋꯥꯏꯐꯥꯏꯗꯒꯤ ꯌꯦꯡꯃꯟꯗꯅꯀꯣ ꯌꯥꯗ꯭ꯔꯦ ꯃꯣꯕꯥꯏꯜ ꯗꯇꯥꯗ ꯃꯄꯥꯟ ꯌꯨꯝ ꯃꯄꯥꯟꯗ ꯑꯗꯨꯝ ꯆꯠꯊꯣꯛꯄꯗ ꯀꯩꯅꯣ ꯊꯕꯛꯀꯨꯝꯕ ꯆꯠꯊꯣꯛꯄꯗ ꯂꯩꯗꯅ ꯃꯤ ꯉꯥꯏꯕ ꯈꯣꯠꯄ ꯇꯧꯕ ꯚꯤꯗꯤꯑꯣ ꯌꯦꯡꯕꯗ ꯔꯤꯖꯣꯂꯨꯁꯟꯗꯣ ꯊ꯭ꯔꯤ ꯁꯤꯛꯁꯇꯤ ꯐꯣꯔ ꯑꯦꯠꯇꯤꯒꯨꯝꯕꯗꯣ ꯌꯦꯡꯅꯤꯡꯗ꯭ꯔꯦ ꯍꯥꯏꯕ
ꯎꯝ ꯎꯝ
ꯀꯗꯥꯏꯗꯒꯤ ꯔꯤꯖꯨꯂꯨꯁꯟꯗꯣ ꯑꯧ ꯋꯥꯡ ꯋꯥꯡ ꯌꯦꯡꯉꯦ ꯁꯚꯦꯟ ꯇ꯭ꯋꯦꯟꯇꯤ ꯋꯥꯟ ꯖꯦꯔꯣ ꯑꯩꯠ ꯇꯦꯟ ꯑꯦꯠꯇꯤ ꯑꯃ ꯌꯦꯡꯉꯦ
ꯅꯅꯥꯎꯄꯥ ꯐꯣꯟ ꯄꯥꯏꯍꯟꯕ꯭ꯔꯣ ꯅꯪꯅ ꯃꯥꯏ ꯐꯣꯟꯅꯤ ꯍꯥꯏꯕꯗꯣ
ꯑꯩꯈꯣꯏ ꯏꯅꯥꯎꯄꯥ ꯍꯥꯏꯁꯦ
ꯎꯝ
ꯀꯩꯅꯣꯅꯦ ꯑꯩꯈꯣꯏ ꯃꯥꯝꯃꯒꯤ ꯃꯆꯥꯅꯨꯄꯥ
ꯎꯝ ꯃꯥ ꯃꯥ ꯑꯣ ꯑꯣ ꯑꯣ ꯅꯣꯏ ꯏꯃꯥꯁꯦ ꯃꯩꯇꯩꯔꯣ
ꯅꯠꯇꯦꯍꯦ
ꯑꯣ ꯑꯣ
ꯑꯩꯈꯣꯏ ꯃꯥꯟꯅꯩ ꯑꯩꯈꯣꯏ ꯂꯣꯟ ꯃꯥꯟꯅꯩ ꯑꯗꯣ ꯑꯩꯈꯣꯏ ꯑꯩꯈꯣꯏ ꯖꯥꯠ ꯃꯥꯟꯅꯩ ꯑꯗꯣ ꯃꯄꯥꯝꯁꯦ ꯑꯩꯈꯣꯏ ꯂꯩꯀꯥꯏꯗ ꯑꯗꯨꯝ ꯂꯩꯀꯥꯏꯗ ꯑꯣꯏꯄ ꯍꯥꯏꯇꯥꯔꯦ
ꯑꯁ ꯂꯩꯀꯥꯏ ꯃꯁꯦꯜꯅꯤꯅꯦ
ꯌꯥꯞꯁ ꯃꯥꯏ ꯐꯥꯗꯔ ꯑꯦꯟ ꯃꯥꯏ ꯃꯥꯗꯔ ꯏꯁ ꯑꯩꯒꯤ ꯏꯃꯥ ꯏꯄꯥꯕꯨꯡ
ꯂꯩꯀꯥꯏꯒꯤ ꯔꯣꯃꯥꯟꯁ ꯎꯝ
ꯂꯩꯀꯥꯏꯒꯤ ꯔꯣꯃꯥꯟꯁꯇꯣ ꯑꯗꯨꯕꯨ ꯀꯃꯥꯏꯅ ꯇꯧꯕ꯭ꯔꯥ ꯍꯥꯏꯔꯒ
ꯀꯩꯗꯧꯔꯕꯥ
ꯎꯝ ꯃꯕꯥꯅꯤꯁꯦ ꯂꯝꯕꯨꯗꯤ ꯑꯃꯨꯛ ꯃꯥꯟꯅꯗꯦꯕ ꯂꯝꯕꯨꯗꯤ ꯍꯥꯏꯕꯗꯤ ꯃꯣꯏꯗꯤ ꯁꯤꯗ ꯍꯣꯡꯗꯔꯛꯏꯅꯦꯕꯀꯣ ꯑꯃꯨꯛ ꯃꯣꯏ ꯃꯣꯏ ꯃꯣꯏ ꯌꯨꯝ ꯑꯅꯤꯃꯛ ꯁꯦ ꯃꯣꯏꯅ ꯑꯉꯥꯡ ꯑꯣꯏꯔꯤꯉꯩꯗ ꯍꯣꯡꯗꯣꯔꯛꯏꯅꯦꯕ ꯍꯣꯡꯊꯔꯛꯏꯅꯦꯕ ꯆꯤꯡꯗꯩ ꯉꯥꯛꯇꯅꯦꯕ
ꯎꯝ
ꯆꯤꯡꯗꯩ ꯉꯥꯛꯇꯅꯦ ꯍꯥꯏꯔꯁꯨ ꯑꯗꯨꯝ ꯅꯛꯄꯨꯗꯤ ꯅꯛꯅꯕ ꯉꯇꯅꯦ
ꯎꯝ ꯅꯣꯏ ꯆꯠꯇ꯭ꯔꯣ ꯑ ꯅꯣꯏ ꯑꯗꯨꯗꯗꯤ ꯍꯧꯖꯤꯛ ꯃꯤ ꯈꯪꯅꯕ ꯂꯩꯔꯤꯕꯕ
ꯑꯦ ꯂꯩꯗ ꯑꯩ ꯍꯥꯏꯔꯤꯦꯗꯅ ꯑꯩꯈꯣꯏꯒꯤ ꯐꯥꯝ ꯂꯩꯔꯤ ꯈꯣꯠꯂꯤ ꯍꯥꯏꯔꯤꯦꯅ ꯑꯩꯈꯣꯏꯒꯤ
ꯎꯝ ꯆꯠꯄꯅꯠꯖꯗꯨꯗꯗꯤ
ꯍꯣꯏ ꯆꯠꯂꯑꯦ ꯐꯥꯝꯗ ꯑꯗꯨꯝ ꯚꯤꯗꯤꯑꯣ ꯊꯥꯕꯤꯔꯛꯀꯦ ꯑꯁ ꯅꯪꯁꯨ ꯐꯖꯗꯦꯍꯦ
ꯍꯪꯕꯅꯤ ꯀꯩꯅꯣ ꯍꯩꯕ꯭ꯔꯥꯅ ꯑꯩꯈꯣꯏ ꯍꯩꯇ꯭ꯔꯦꯕ ꯑꯩꯈꯣꯏꯗꯤ ꯇꯧꯍꯟꯗꯕꯒꯤ ꯂꯩꯔꯁꯨ
ꯇꯟꯖꯨ ꯇꯥꯟꯒꯦ
ꯕꯤꯖꯣ ꯊꯥꯕꯤꯔꯛꯀꯦ ꯏꯔꯥꯡ ꯃꯇꯝꯗꯣ ꯌꯥꯏꯌꯦ ꯇꯨ ꯊꯥꯎꯖꯟ ꯇ꯭ꯋꯦꯟꯇꯤ ꯊ꯭ꯔꯤ ꯃꯦꯗꯣ
ꯍꯣꯏꯅꯦ ꯍꯣꯏꯅꯦ
ꯑꯗꯨꯗ ꯑꯩ ꯆꯤꯡꯗ ꯆꯠꯂꯦꯕ ꯁꯤꯗ ꯂꯩꯕꯗꯣ ꯇꯪꯗꯨ ꯂꯩ ꯀꯩꯅꯣ ꯇꯧꯗꯕꯒꯤ ꯄꯤꯁꯇ ꯂꯩꯇꯕꯤ ꯑꯩꯗꯣ ꯑꯩꯅ ꯁꯤꯗ ꯂꯩꯅꯤꯡꯗꯦ ꯑꯩ ꯑꯁ ꯃꯈꯣꯟ ꯃꯌꯥꯝꯁꯦ ꯑꯩ ꯇꯥꯅꯤꯡꯗꯦ ꯈꯣꯠꯇꯦꯗꯀꯣ ꯑꯩ ꯈꯣꯜ ꯃꯌꯥꯝꯁꯦ ꯇꯥꯅꯤꯡꯗꯦ ꯍꯥꯏꯕꯒꯤ ꯑꯩꯈꯣꯏ ꯀꯀꯥ ꯑꯩꯈꯣꯏꯅ ꯑꯗꯨꯗꯤ ꯑꯗꯨꯗ ꯆꯠꯂꯣ ꯈꯣꯠꯂꯣ ꯌꯦꯡꯉꯨꯔꯣ ꯉꯥꯏꯍꯥꯛ ꯐ꯭ꯔꯦꯁ ꯑꯣꯏꯔꯨꯔꯦ ꯑꯩ ꯕꯣꯜ ꯁꯥꯟꯅꯕꯒꯤ ꯃꯐꯝꯗꯒꯤ ꯍꯜꯂꯛꯏꯅꯦꯕ ꯀꯦꯝ ꯂꯩꯔꯤꯅꯦꯕ ꯑꯗꯨ ꯃꯇꯝꯗ ꯑꯩꯈꯣꯏ ꯀꯟꯅ ꯀꯦꯝ ꯇꯧꯔꯤ ꯃꯇꯝꯅꯦꯕ ꯌꯨꯝꯗ ꯍꯜꯂꯛꯄꯗ ꯑꯦ ꯂꯩꯕꯗꯣ ꯍꯩꯅꯗꯕꯗꯣ ꯃꯄꯥꯅ ꯑꯗꯨꯝ ꯆꯠꯂꯨꯔ ꯍꯜꯂꯛꯄꯗ ꯍꯩꯅꯗꯕꯗꯣ ꯑꯗꯨꯒꯤ ꯑꯩꯁ ꯑꯩ ꯂꯩꯅꯤꯡꯗꯦꯁꯤꯗ ꯑꯩ ꯍꯥꯏ ꯆꯤꯡꯗ ꯆꯠꯈ꯭ꯔꯣꯅ ꯆꯤꯡꯗ ꯑꯃꯨꯛ ꯊꯥꯕꯤꯔꯦ ꯑꯃꯗ ꯆꯤꯡꯅꯉꯥꯏ ꯀꯣꯏꯔꯨꯔꯦ
ꯎꯝ
ꯑ ꯑꯇꯣꯞ ꯑꯣꯞ ꯗ ꯃꯥꯎꯟꯇꯦꯟꯗꯒ ꯀꯥꯔꯣꯏ ꯑꯩꯗꯤ
ꯑꯁ ꯅꯨꯡꯉꯥꯏꯔꯝꯃꯅꯤꯅꯦ ꯑꯗꯨꯗꯤ
ꯁꯅꯨꯡꯉꯥꯏ ꯃꯔꯤꯦꯁ
ꯀꯥꯏꯗꯅꯣ
ꯑꯁꯤ ꯅꯛꯏꯍꯦ ꯀꯔꯤꯅꯣ ꯗꯥꯏꯔꯦꯛ ꯍꯥꯏꯔꯗꯤ ꯅꯨꯡꯉꯥꯏꯇꯦ
ꯀꯗꯥꯏꯗ ꯑꯗꯣ
ꯀꯩꯅꯣꯗꯅꯤꯗ ꯑ
ꯀꯗꯥꯏꯗ
ꯑꯁꯤ
ꯍꯣꯏꯅꯦ ꯍꯣꯏꯅꯦ ꯌꯥꯔꯁꯤ ꯀꯣꯟꯅ ꯍꯥꯏꯔꯁꯤ
ꯑꯦꯟꯗ ꯒꯤ ꯍꯧꯕꯗꯣ ꯑꯦꯟꯗ ꯒꯤ ꯍꯧꯕꯗꯣ
ꯎꯝ ꯈꯪꯉꯔꯣꯏ ꯑꯩꯅ
ꯈꯪꯕꯨꯗꯤ ꯈꯪꯕꯅꯤ
ꯎꯝ
ꯑꯩꯌꯥ ꯚꯤꯗꯤꯑꯣ ꯂꯣꯏ ꯗꯤꯂꯤꯠ ꯇꯧꯔꯝꯃꯦ ꯭ꯔꯤꯜ ꯑꯣ ꯑꯦꯄ꯭ꯔꯤꯜ ꯃꯊꯪꯗ ꯑꯣꯄ꯭ꯔꯤꯜ ꯃꯊꯪꯗ ꯃꯦꯅꯤ ꯑꯣ ꯑꯦꯄ꯭ꯔꯤꯜ ꯃꯊꯪꯗ ꯃꯦꯅꯦ ꯆꯨꯝꯃꯦ ꯑꯁ ꯚꯥꯞ ꯚꯥꯞꯇꯤ ꯑꯣꯏꯔꯁꯨ ꯂꯩꯔꯤ ꯂꯩꯔꯤ ꯂꯩꯔꯤ ꯂꯩꯔꯤ
ꯀꯔꯤꯒꯤꯅꯣ ꯄꯩꯁꯥ ꯊꯥꯕ ꯌꯥꯗ꯭ꯔꯤꯁꯤꯕꯣ ꯑꯣ ꯑꯣ ꯑꯣ ꯌꯥꯔꯦ ꯌꯥꯔꯦ ꯄꯩꯁꯥ ꯌꯥꯝꯕꯒꯤ ꯑꯣꯏꯔ ꯃꯥꯜꯂꯦ
ꯑꯦ ꯄꯩꯁꯥ ꯌꯥꯝꯕ ꯌꯨ ꯄꯤ ꯑꯥꯏꯗ ꯊꯥꯕ ꯌꯥꯗꯕꯅꯤ ꯌꯨ ꯄꯤ ꯑꯥꯏꯗ ꯊꯥꯕ ꯌꯥꯗꯕꯅꯦ
ꯎꯝ ꯑꯗꯣ ꯂꯤꯁꯤꯡ ꯇꯔꯥ ꯈꯛꯇꯪꯅꯤꯗ ꯊꯥꯒꯦ ꯇꯧꯕ
ꯀꯩꯅꯣꯗꯅ ꯑꯃꯨꯛ ꯌꯥꯕꯅꯦ ꯑꯗꯨꯝ ꯅꯝꯕꯔꯗꯨꯨꯝꯕ ꯊꯥꯕꯅ ꯑꯃꯨꯛ ꯌꯥꯕꯅꯦ ꯌꯨ ꯄꯤ ꯑꯥꯏꯗ ꯃꯔꯛ ꯃꯔꯛꯇ ꯌꯥꯗꯕꯅꯦ ꯅꯪꯒꯤ ꯌꯨ ꯄꯤ ꯑꯥꯏꯗ ꯊꯥꯃꯜꯂꯗꯤ ꯑꯦꯛꯁꯤꯠ ꯑꯣꯏꯔꯦ ꯈꯣꯠꯂꯦ ꯍꯥꯏꯔꯛꯄꯅꯦ ꯑꯩꯗꯣ ꯄꯩꯁꯥꯗꯣ
ꯎꯝ ꯊꯨꯀꯠꯆꯩꯍꯦ ꯂꯥꯏꯅ ꯀꯔꯤꯅꯣ ꯂꯤꯁꯤꯡ ꯑꯃ ꯑꯃ ꯊꯥꯔꯗꯤ ꯌꯥꯏ ꯑꯩ ꯂꯤꯁꯤꯡ ꯇꯔꯥꯁꯦ ꯇꯔꯥꯔꯛ ꯊꯥꯗꯣꯏꯔꯣ ꯑꯗꯨꯗꯤ
ꯅꯪ ꯄꯩꯁꯥ ꯀꯛꯈꯔꯅꯤ ꯑꯗꯨꯗꯤ ꯃꯥꯏ ꯅꯝꯕꯔꯗꯣ ꯑꯣꯏꯅ ꯄꯤꯔꯛꯑꯣ ꯍꯥꯏꯌꯣ
ꯌꯥꯔꯦ ꯌꯥꯔꯦ ꯊꯥꯈ꯭ꯔ ꯏꯃꯅꯕꯤꯗ ꯎꯝ ꯇꯧꯗꯣꯏ ꯊꯕꯛ ꯃꯌꯥꯝꯁꯤꯒꯀꯣ
ꯇꯧꯒꯗꯕ ꯊꯕꯛ ꯃꯌꯥꯝꯁꯤꯒ ꯑꯁ
ꯑꯁꯦꯡꯕ ꯑꯩꯁꯨꯣ ꯇꯨꯝꯗ꯭ꯔꯕꯅꯦ ꯍꯥꯏꯕ ꯉꯔꯥꯡꯗꯨꯅꯦ ꯊꯦꯡꯅꯕꯨ ꯃꯤ ꯑꯃꯅ ꯑꯃꯨꯛ ꯀꯣꯜ ꯇꯧꯔꯛꯀꯦ ꯀꯣꯜ ꯇꯧꯛꯀꯦ ꯑꯩꯁꯨ ꯅꯨꯡꯁꯨ ꯅꯨꯡꯉꯥꯏꯇꯕ
ꯌꯦꯡꯕ ꯅꯠꯇꯦ ꯁꯛꯁꯤꯒ
ꯑꯦ ꯃꯤ ꯀꯣꯜ ꯋꯥꯔꯤ ꯃꯤꯒꯤ ꯀꯣꯜ ꯄꯥꯏꯕꯤꯕꯩꯅꯤ ꯀꯩꯅꯣ
ꯅꯪꯅ ꯋꯥꯕꯤꯔꯤꯕ ꯅꯨꯡꯗꯥꯡꯗꯨꯗ
ꯑ ꯈꯪꯗꯦ ꯑꯩꯈꯣꯏꯗꯤ
ꯑꯩꯅ ꯇꯣꯞ ꯑꯣꯐ ꯗ ꯃꯥꯎꯟꯇꯦꯟ ꯆꯠꯄꯗ ꯑꯁ ꯈꯨꯅꯨꯡꯉꯥꯏꯗꯤ ꯍꯥꯏꯅ
ꯎꯝ
ꯁꯤꯁꯦ ꯑꯥ ꯀꯩꯅꯣ ꯑꯦꯟꯗꯒꯤ ꯍꯧꯕꯗꯣ ꯑꯗꯣ ꯑꯗꯨꯗꯒꯤ ꯃꯈꯥ ꯃꯊꯛ ꯀꯥꯔꯒ ꯀꯩ ꯍꯥꯏꯔꯦ ꯄꯨꯔꯥ ꯇꯣꯞꯇꯒꯤ ꯇꯣꯞꯅꯤꯀꯣ ꯑꯁꯤ ꯑꯩꯈꯣꯏ ꯂꯝꯗꯝꯁꯤꯒꯤ ꯆꯤꯡꯒꯤ ꯇꯣꯞꯀꯤ
ꯅꯪꯗꯣ ꯇꯦꯛꯁꯇ ꯏꯔꯛꯄꯗꯤ ꯌꯥꯔꯝꯃꯔꯣꯏ
ꯍꯂ ꯀꯔꯤꯕ
ꯅꯪꯅꯣ ꯇꯦꯛꯁꯇ ꯏꯔꯛꯄꯗꯤ ꯌꯥꯔꯝꯃꯔꯣꯏ ꯃꯐꯝꯒꯤ ꯃꯃꯤꯡꯗꯣ
ꯑꯣ ꯌꯥꯏ ꯀꯩꯅꯣ
ꯑꯗꯨꯅꯦ ꯀꯣꯛꯇꯨ ꯈꯤꯇꯪ ꯁꯤꯖꯤꯟꯅꯧꯅꯦ ꯅꯪꯕꯣ
ꯅꯪ ꯌꯦꯡꯕ ꯌꯥꯔꯣꯏꯗ꯭ꯔꯅ ꯈꯟꯕ ꯑꯗꯨꯏꯅꯤꯗ
ꯎꯝ
ꯍꯦ ꯍꯦ ꯑꯩꯅ ꯚꯥꯞ ꯑꯣꯏꯔꯨꯗ꯭ꯔꯕ
ꯑꯣ ꯑꯣ ꯑꯩꯁꯨ ꯃꯥꯟꯕ
ꯑꯦ ꯑꯁ ꯑꯩꯅ ꯊꯥꯛꯏꯕ ꯚꯤꯗꯤꯑꯣꯗꯨꯗ ꯑꯥ ꯃꯊꯛ ꯀꯥꯏꯔꯅꯦ ꯑꯃꯨꯛ
ꯎꯝ
ꯃꯇꯝꯗꯨ ꯅꯨꯡꯁꯤꯗ ꯈꯜꯂꯨꯔꯒ
ꯀꯩ ꯀꯩ ꯊꯥꯒꯦ ꯑꯥꯗꯗꯤ
ꯀꯩ ꯊꯥꯒꯦ ꯍꯥꯏꯕꯗꯤ
ꯄꯣꯆꯩꯗ
ꯑꯣ ꯑꯩꯈꯣꯏ ꯂꯝꯗꯣ ꯑꯩꯈꯣꯏꯒꯤ ꯂꯝ ꯑꯣꯏꯔꯁꯨ ꯀꯩꯅꯣ ꯗ꯭ꯔꯥꯏꯂꯦꯟꯗꯨꯗꯤ ꯑꯩꯈꯣꯏ ꯀꯀꯥꯅ ꯑꯩꯈꯣꯏ ꯀꯔꯤ ꯃꯥꯒꯤ ꯄꯥꯕꯨꯡꯆꯥ ꯑꯩꯒꯤꯗꯤ ꯄꯨꯄꯨ ꯍꯥꯏꯕ ꯇꯥꯔꯦ ꯀꯣ ꯃꯣꯏ ꯄꯨꯄꯨ ꯈꯣꯏ ꯑꯩꯈꯣꯏ ꯁꯥꯒꯩꯌꯦꯀꯣ ꯃꯣꯏꯅ ꯑꯗꯨꯝ ꯀꯩꯅꯣ ꯐꯥꯝ ꯇꯧꯔꯤ ꯍꯥꯏꯇꯥꯔꯦ ꯀꯣꯕꯤꯒꯨꯝꯕ ꯆꯥꯛ ꯀꯩꯅꯣ ꯆꯦꯡꯒꯨꯝꯕ
ꯎꯝ ꯐꯩꯅꯦ ꯑꯗꯣ
ꯎꯝ ꯉꯥꯗꯨꯗꯤ ꯑꯩꯈꯣꯏꯒꯤꯅꯦꯕ ꯄꯨꯈ꯭ꯔꯤ ꯑꯅꯤꯅꯦꯕ ꯄꯨꯈ꯭ꯔꯤ ꯍꯧꯖꯤꯛ ꯑꯃꯁꯦ ꯑꯃꯁꯦ ꯂꯣꯏ ꯁꯤꯠꯇꯣꯛꯇꯣꯏꯅꯦꯕ ꯑꯗ ꯏꯁꯤꯡꯗꯧꯅ ꯑꯃꯨꯛ ꯀꯩꯅꯣ ꯇꯧꯔꯒ ꯊꯥꯗꯗꯣꯏꯅꯦꯕ ꯁꯤ ꯑꯩꯅ ꯊꯥꯔꯛꯏꯁꯦ ꯑꯩꯅ ꯁꯤ ꯏꯟꯁꯄꯦꯛꯁꯟ ꯆꯠꯂꯤꯅꯦ ꯑꯩꯅ ꯍꯦ ꯍꯦ ꯍꯦ ꯉꯥ ꯀꯌꯥꯝ ꯂꯩꯔꯒꯦ ꯅꯪ ꯉꯥꯗꯤ ꯌꯥꯝ ꯆꯥꯎꯕ ꯅꯠꯇ꯭ꯔꯤꯕ ꯊꯥꯗꯕ ꯀꯨꯏꯗ꯭ꯔꯤꯕ ꯏꯁꯤꯡꯗꯣ ꯃꯣꯠꯃꯜꯂꯕ ꯍꯥꯏꯇꯥꯔꯦ ꯑꯗꯨꯒꯤ ꯏꯁꯤꯡꯗꯨꯃꯨꯛ ꯅꯧꯅ ꯑꯃꯨꯛ ꯁꯦꯡꯗꯣꯛꯀꯦ ꯇꯧꯕ ꯍꯨꯔꯥꯟꯕꯁꯨ ꯌꯥꯝꯃꯦ꯫
ꯆꯤꯡꯗꯔꯣ ꯏꯁꯤꯡꯁꯦ꯫
ꯍꯣꯏ꯫
ꯀꯨꯏꯅ ꯂꯩꯕ ꯉꯝꯕ꯭ꯔꯣ ꯏꯁꯤꯡꯗꯨꯕꯨ ꯑꯗꯨꯝ ꯂꯩꯕ꯭ꯔꯥ꯫
ꯎꯝ
ꯍꯥꯏꯕꯗꯤ ꯍꯥꯏꯔꯒ
ꯑꯣ ꯑꯣ ꯑꯣ ꯂꯩ ꯂꯩꯕꯅꯤ ꯍꯥꯏꯕ ꯃꯥꯂꯦꯅꯦ ꯏꯁꯤꯡꯗꯣ ꯑꯗꯨꯝ ꯀꯨꯏꯅ ꯂꯩꯕ ꯉꯝꯕ꯭ꯔꯥꯕ ꯍꯥꯏꯗꯤ ꯆꯤꯡꯅꯤꯗꯅ ꯂꯣꯏꯁꯤꯟꯈꯤꯗꯕ꯭ꯔꯥ ꯏꯁꯤꯡꯁꯦ ꯑꯗꯨꯒꯤ ꯍꯪꯕꯅꯤ
ꯑꯗꯨꯝ ꯂꯩ ꯑꯗꯨꯝ ꯂꯩ ꯑꯗꯨꯝ ꯂꯩ ꯑꯗꯨꯝ ꯂꯩ ꯃꯈꯥꯗꯅꯦ ꯀꯩꯅꯣ ꯊꯝꯕ ꯑ ꯑ ꯅꯨꯡ ꯅꯨꯡꯒꯨꯝꯕꯁꯤꯡꯗꯣ ꯂꯣꯏ ꯊꯝꯃꯦꯕ꯫
ꯑꯣ ꯑꯣ ꯑꯣ ꯎꯁꯨ ꯌꯥꯝ ꯊꯥꯔꯝꯒꯅꯤ ꯅꯣꯏ ꯑꯗꯨꯗꯤ
ꯍꯣꯏ ꯊꯥꯏꯗ꯫
ꯎꯝ ꯎ ꯂꯩꯇ꯭ꯔꯗꯤ ꯏꯁꯤꯡ ꯂꯩꯇꯦꯕ꯫
ꯑꯥ ꯃꯊꯛꯇ ꯎ ꯉꯥꯛꯇꯅꯦ ꯌꯦꯡꯉꯣꯗꯅ
ꯉꯥꯏꯈꯣ ꯉꯥꯏꯈꯣ ꯌꯦꯡꯒꯦꯀꯣ꯫
ꯌꯥꯝ ꯅꯨꯡꯉꯥꯏꯕꯅꯦ꯫ ꯃꯇꯥꯏꯗ ꯁꯤ ꯇꯨꯔꯦꯟ ꯑꯃ ꯂꯩꯌꯦ ꯇꯨꯔꯦꯟꯗꯣ ꯑꯩꯈꯣꯏ ꯑꯩꯅ ꯂꯥꯛꯄ ꯃꯇꯝꯗꯣ ꯏꯁꯤꯡ ꯆꯥꯎꯗꯕ ꯍꯥꯏꯇꯥꯔꯦ꯫
ꯎꯝ
ꯑꯥ ꯃꯈꯥ ꯆꯠꯊꯔꯇꯃꯨꯛ ꯇꯨꯦ ꯂꯩꯔꯤꯅꯦ ꯁꯤꯒꯁꯦ ꯇꯨꯔꯦꯟ ꯊꯥꯏꯅ ꯏꯁꯤꯡ ꯌꯥꯝꯃꯝꯕꯅꯦ ꯍꯥꯏꯕ ꯏꯁꯤꯡ ꯌꯥꯝꯗ꯭ꯔꯦꯕ ꯑꯩꯅ ꯆꯠꯄ ꯃꯇꯝꯗꯣ
ꯎꯝ ꯑꯥ ꯍꯧꯖꯤꯛꯇꯤ ꯆꯠꯇ꯭ꯔꯕꯣ꯫
ꯆꯍꯤ ꯑꯅꯤ ꯁꯨꯔꯦ ꯆꯠꯇ
ꯎꯝ꯫
ꯅꯨꯡꯁꯤꯗ ꯃꯇꯝꯗꯣ
ꯏꯁ ꯅꯨꯡꯁꯤꯕꯒ ꯍꯩꯕ꯭ꯔꯣ ꯍꯥꯏꯁꯤꯕꯣ ꯅꯪꯕꯨ ꯐꯖꯩꯌꯦ ꯇꯨꯔꯦꯜꯒꯤꯁꯦꯀꯣ
ꯑꯗꯕꯅꯦ ꯏꯁꯤꯡ ꯌꯥꯎꯗ꯭ꯔꯤꯕꯩꯅ ꯏꯁꯤꯡ ꯌꯥꯕ ꯃꯇꯝ ꯑꯃꯒꯤ ꯂꯩꯕꯅꯦ ꯁꯤꯁꯦ
ꯏꯁꯤꯡ ꯌꯥꯎꯗꯕꯁꯦ ꯄꯥꯝꯃꯦ ꯑꯩꯗꯤ ꯀꯩꯒꯤꯅꯣ ꯍꯥꯏꯁꯦ ꯑꯦ ꯁꯤ ꯅꯨꯡꯉꯥꯏꯇ꯭ꯔꯣ ꯆꯠꯄꯁꯨ ꯌꯥꯔꯦ
ꯎꯝ ꯅꯨꯡꯉꯥꯏꯔꯝꯒꯅꯤ
ꯅꯨꯡꯉꯥꯏ
ꯅꯨꯡꯉꯥꯏꯕꯅ
ꯅꯨꯡꯉꯥꯏꯕꯅꯦ